ꯍꯂꯣ
ꯍꯜꯂꯣ
ꯑꯥꯎ
ꯀꯩꯗꯧꯔꯝꯃꯤꯅꯣ
ꯉꯔꯥꯡ ꯑꯍꯤꯡꯒꯤ ꯕꯣꯜꯗꯨ ꯍꯥꯏ ꯂꯥꯏꯠ ꯌꯦꯡꯕ
ꯑꯣ ꯑꯍꯤꯡꯒꯤ ꯕꯣꯜꯗꯣ
ꯏꯁꯄꯦꯟꯒꯅꯦ
ꯎꯝ
ꯅꯣꯔꯋꯦꯒ ꯑꯃꯣꯛ ꯁꯥꯅꯩꯌꯦ ꯂꯥꯢꯞ
ꯎꯝ
ꯏꯁꯄꯦꯟꯅ ꯊꯣꯢꯒ꯭ꯔꯦ
ꯅꯣꯔꯋꯦ ꯌꯥꯗ꯭ꯔꯤꯅꯦ ꯅꯣꯔꯋꯦ ꯐꯅꯌꯥꯝ ꯐꯖꯕ꯭ꯔꯥ ꯍꯥꯏꯅ ꯈꯟꯕꯅꯦ ꯃꯃꯥꯡꯒꯤ ꯃꯦꯠꯁꯇꯗꯤ ꯉꯔꯥꯡ ꯐ꯭ꯔꯥꯟꯁꯀ ꯄꯥꯕꯗ ꯌꯥꯈꯤꯗꯦ ꯑꯩꯁꯨ ꯌꯦꯡꯉꯝꯃꯦꯕ ꯑꯗꯨ ꯉꯔꯥꯡ ꯅꯨꯡꯗꯥꯡꯗꯣ ꯑꯩꯈꯣꯏ ꯃꯥꯅ ꯌꯦꯡꯉꯨꯁꯦꯅ ꯑꯗꯨꯒ ꯑꯃ ꯍꯂꯥꯟ ꯍꯥꯏꯕ꯭ꯔꯥ ꯃꯁꯨꯝ ꯁꯥꯡꯕ ꯅꯨꯄꯥꯗꯣ ꯁ꯭ꯇꯥ ꯄ꯭ꯂꯦꯔꯗꯣ ꯅꯣꯔꯋꯦꯒꯤ ꯑꯗꯨ ꯊꯣꯛꯂꯛꯇꯕꯗꯨꯗ ꯑꯩꯁꯦ ꯑꯗꯨꯝ ꯍꯥꯞ ꯃꯇꯨꯡꯗ ꯑꯩ ꯇꯨꯝꯃꯦ ꯑꯗꯨꯗꯨꯒ ꯕ꯭ꯔꯦꯛ ꯃꯃꯥꯡꯗꯁꯨ ꯍꯦꯇ꯭ꯔꯤꯦꯛ ꯇꯧꯈ꯭ꯔꯦꯗꯅ ꯅꯨꯄꯥ ꯅꯝꯕꯔ ꯁꯚꯦꯟꯗꯨꯅ ꯑꯗꯨꯝ ꯑꯗꯨꯒꯤ ꯃꯇꯨꯡꯗꯕꯨꯗꯤ ꯕꯣꯔꯠ
ꯑꯥ
ꯑꯗꯨꯒꯤ ꯃꯇꯨꯡꯗ ꯕꯣꯜ ꯑꯗꯨꯝ ꯆꯠꯟꯅꯈꯤꯗ꯭ꯔꯦꯗꯅ ꯑꯃꯗꯨꯁꯨ ꯑꯃ ꯆꯠꯂꯒ
ꯎꯝ
ꯅꯣꯔꯋꯦꯁꯣ
ꯗꯦꯝ꯭ꯂꯦꯗꯣ ꯐ꯭ꯔꯥꯟꯁ ꯐ꯭ꯔꯥꯟꯁꯀꯤ
ꯑꯥ
ꯉꯔꯥꯡ ꯅꯝꯕꯔ ꯁꯚꯦꯟ
ꯍꯣꯏ ꯍꯣꯏ ꯅꯝꯕꯔ ꯁꯚꯦꯟꯗꯨ ꯑꯥ
ꯗꯦꯝꯕ꯭ꯂꯦꯒꯥꯎꯟ
ꯎꯝ
ꯃꯃꯤꯡ ꯂꯝꯖꯦꯜ ꯌꯥꯝ ꯌꯥꯝꯕꯅꯦ
ꯎꯝ ꯌꯥꯡꯉ ꯌꯥꯡꯉ ꯑꯁ ꯂꯣꯏꯔꯦ ꯃꯣꯏ ꯐ꯭ꯔꯥꯟꯁꯀꯤ ꯂꯝꯖꯦꯟ ꯈꯨꯌꯥꯡ ꯑꯗꯨꯒ ꯕꯣꯜ ꯑꯗꯨꯨ ꯕꯣꯜꯁꯨ ꯌꯥꯝꯅ ꯍꯩꯌꯦ ꯍꯩ ꯍꯥꯏꯕꯗꯤ ꯕꯣꯜ ꯆꯦꯟ ꯃꯌꯥꯝ ꯍꯩꯌꯦꯕ ꯑꯗꯨꯗꯨꯒ ꯅꯣꯔꯋꯦ ꯀꯥꯡꯕꯨꯗ ꯌꯥꯗ꯭ꯔꯦ
ꯑꯥ
ꯃꯣꯏꯒ ꯌꯦꯡꯅꯕꯗꯀꯣ
ꯄꯥꯞꯄꯦꯅꯦ
ꯎꯝ
ꯏꯁꯥꯒꯥ ꯁ‌ꯦꯝꯕꯗ‌ꯣ
ꯑꯥ
ꯑ ꯑꯗꯨꯅ ꯃꯣꯏ ꯃꯃꯥꯡꯗ
ꯃꯃꯥꯡꯒꯤ ꯀꯩꯅꯣꯗꯗꯤ ꯌꯥꯝꯅ ꯒꯣꯜ ꯆꯟꯕꯅꯦ ꯍꯟꯗꯛꯇꯤ ꯆꯟꯗꯦꯀꯣ ꯃꯥꯗ‌ꯣ
ꯆꯜꯂꯛꯈꯤꯅꯤ ꯍ‌ꯦ ꯃꯥꯒꯤ ꯀꯩꯅꯣ ꯇꯥꯏꯃꯤꯡ ꯐꯪꯗꯕꯩꯅ‌ꯦ
ꯂꯣꯔ‌ꯦ ꯍꯦ
ꯅꯣꯔꯋꯦꯗ‌ꯣ
ꯑꯪ
ꯐꯖꯅ ꯀꯩꯅꯣ ꯇꯧꯗ꯭ꯔꯦꯕ ꯍꯥꯏꯗꯤ ꯗꯤꯐꯦꯟꯗ꯭ꯔꯁꯨ ꯂꯩꯇ꯭ꯔꯦꯗꯅ ꯑꯗꯩ ꯐꯖꯟꯅꯁꯨ ꯁꯥꯟꯅꯕꯗꯣ ꯋꯥꯠꯂꯦꯕ ꯑꯗꯨꯅ ꯗ‌ꯦꯕ꯭ꯂꯦꯟꯅ ꯑꯗꯨꯝ ꯀꯥꯎꯁꯟꯕꯗ ꯁꯣꯠꯇ‌ꯣ ꯐꯪꯉꯦ
ꯐꯪꯉꯦ ꯐꯪꯉꯦ ꯗꯤꯐꯦꯟꯗꯔꯗꯣ ꯂꯩꯗꯤ ꯂꯩꯅꯦꯕꯀꯣ ꯑꯗꯨꯗꯨꯒ ꯀꯩ ꯍꯥꯏꯗꯣꯏꯅꯣ ꯃꯣꯏꯒꯤ ꯗꯤꯐꯦꯟꯁ ꯗꯤꯐꯦꯟꯁ ꯈꯨ ꯇꯧꯗꯨꯁꯨꯀꯣ ꯐꯖꯕ ꯋꯥꯠꯂꯦ
ꯑꯗꯨ ꯀꯤꯄ꯭ꯔꯗꯨꯁꯨ ꯈꯔ ꯍꯩꯕ ꯋꯥꯠꯂꯦ
ꯎꯝ ꯍꯩꯕ ꯋꯥꯠꯂꯦ ꯍꯥꯏꯁꯦ ꯐꯅꯌꯥꯝꯗꯤ ꯐꯥꯏꯍꯦ
ꯑꯗꯣ ꯌꯥꯗꯦꯗ
ꯎꯝ
ꯉꯁꯤ ꯑꯌꯨꯛꯀꯤ ꯁꯥꯟꯅꯕꯗꯣ ꯍꯧꯖꯤꯛ ꯃꯃꯤꯡ ꯈꯪꯗꯕ ꯀ꯭ꯂꯕ ꯈꯔ ꯂꯩꯕꯥꯛ ꯈꯔ ꯁꯥꯥꯟꯅꯍꯧꯕꯅꯦ
ꯎꯝ
ꯑꯗꯨꯒ ꯏꯁꯄꯦꯟꯒꯅꯦ
ꯎꯝ
ꯎꯔꯨꯒꯨꯌ‌ꯦꯒ ꯁꯅꯔꯥꯝꯃ‌ꯦ
ꯑꯣ
ꯏꯁꯄꯦꯟꯅ ꯊꯣꯏꯒ꯭ꯔꯦ ꯑꯅꯤ ꯑꯃꯗ
ꯑꯣ ꯑꯗꯨꯗꯤ ꯃꯦꯠꯁ ꯑꯗꯨꯝ ꯅꯨꯡꯉꯥꯏꯔꯝꯃꯅꯤ ꯑꯅꯤ ꯑꯃꯗ ꯊꯣꯏꯕ ꯑꯣꯏꯔꯗꯤ ꯃꯣꯏ ꯑꯗꯨꯃꯥꯏꯅ ꯇꯧꯕꯗꯨꯗꯤ ꯃꯦꯠꯁ ꯌ‌ꯦꯡꯕ ꯅꯨꯡꯉꯥꯏꯌꯦꯕ
ꯑꯦ ꯎꯔꯨꯒꯦꯗꯣ ꯃꯣꯏ ꯄꯦꯅꯥꯜꯇꯤ ꯀꯩꯀꯥ ꯐꯪꯉꯦꯕꯀꯣ ꯃꯣꯏ ꯔꯦꯐ꯭ꯔꯤꯗꯣ ꯑꯗꯨꯅ ꯃꯤꯆꯪ ꯈꯔ ꯆꯪꯉꯦꯕ ꯏꯁꯄꯦꯟꯗ
ꯑꯣ ꯑꯗꯨꯃꯥꯏꯅ ꯇꯧꯕꯗꯣ ꯐꯠꯇꯦꯅꯦ ꯑꯉꯥꯡ ꯅꯣꯔꯋꯦꯒꯤ ꯄꯦꯅꯥꯜꯇꯤ ꯐꯪꯕꯅꯦꯕꯀꯣ ꯑꯗꯨꯒ ꯆꯟꯗꯕ ꯋꯥꯅ‌ꯦ ꯄꯦꯅꯥꯜꯇꯤ ꯐꯥꯎ ꯀꯥꯎꯍꯧꯗ ꯑꯁ ꯃꯣꯏ ꯃꯗꯥꯥꯎꯁꯦ ꯃꯣꯏꯁꯨꯨ ꯁꯣꯠꯇꯤ ꯇꯝꯗꯤ ꯇꯝꯖꯩꯑꯦꯕ ꯉꯔꯥꯡ ꯅꯣꯔꯋꯦꯗꯣ ꯁꯣꯠꯇꯤ ꯇꯝꯖꯕꯅꯦꯕ ꯑꯗꯨ ꯐꯥꯕ ꯑꯗꯨꯝ ꯀꯤꯞꯄꯔꯅ ꯕꯣꯜꯁꯨ ꯈꯔ ꯏꯁ꯭ꯂꯣ ꯆꯠꯄ ꯑꯗꯨꯅ ꯀꯤꯞꯄꯔꯅ ꯑꯗꯨꯝ ꯐꯥꯕ ꯉꯝꯃꯦꯕ ꯅꯣꯔꯋꯦꯒꯤꯗ ꯑꯩꯒꯤ ꯉꯝꯕꯗꯣ ꯃꯣꯏꯁꯨ ꯐꯅꯌꯥꯝꯗꯤ ꯄꯨꯁꯤꯟꯖꯩꯑꯦꯕ ꯒꯣꯜ ꯃꯅꯥꯛ ꯕꯣꯜ ꯀꯩꯅꯣ ꯃꯅꯥꯛꯇ ꯒꯣꯜ ꯆꯟꯕꯒꯤ ꯇꯥꯔꯒꯦꯠꯇꯤ ꯇꯧꯋꯦ
ꯑꯥ ꯍꯌꯦꯡꯗꯤ ꯕꯣꯜ ꯅꯨꯡꯉꯥꯏꯕꯜ ꯕꯣꯜ ꯅꯨꯡꯉꯥꯏꯕ ꯂꯩꯅꯦ
ꯎꯝ ꯍꯧꯖꯤꯛ ꯅꯩꯅꯔꯛꯇꯣꯏꯁꯦ ꯏꯁꯄꯦꯟꯅꯦ ꯖꯄꯥꯟꯁꯨ ꯎꯆꯤꯟꯅꯥ ꯆꯤꯅꯥꯗꯤ ꯆꯪꯕ ꯃꯥꯜꯂꯦꯀꯣ
ꯑꯩ ꯍꯧꯖꯤꯛꯅꯦ ꯐꯥꯏꯅꯦꯜ ꯆꯪꯒꯗꯕ ꯇꯤꯝ ꯀꯟꯇ꯭ꯔꯤꯁꯦ
ꯎꯝ
ꯐ꯭ꯔꯥꯟꯁ ꯑꯃ ꯁꯨꯡꯁꯣꯏ ꯁꯣꯏꯗꯅ ꯐꯥꯏꯅꯦꯜ ꯆꯪꯅꯤ
ꯆꯪꯉꯅꯤ ꯐ꯭ꯔꯥꯟꯁꯀꯤ ꯃꯥꯏ ꯄꯣꯏꯟ ꯑꯥ ꯋꯥꯡꯈ꯭ꯔꯦ ꯐꯔꯦꯟꯁ ꯂꯩꯔꯦ ꯑꯗꯨꯗꯨꯒ
ꯅꯪꯒꯤ ꯃꯛꯈꫭꯟ ꯌꯥꯝ ꯍꯥꯎꯋ‌ꯦ
ꯀꯩ ꯃꯈꯣꯟꯅ ꯍꯧꯔꯤꯁꯦ
ꯃꯄꯥꯟꯒꯤ ꯂꯥꯡꯕꯒꯤ ꯃꯈꯜ
ꯑꯁ ꯈꯪꯗꯦꯅꯦ ꯌꯨꯝꯁꯤꯁꯨꯁ ꯁꯣꯔꯣꯛ ꯃꯄꯥꯟꯗ ꯂꯩꯗꯅ
ꯒꯥꯔꯤ ꯃꯈꯣꯜꯗꯣ
ꯑꯥ
ꯌꯥꯝ ꯂꯥꯡꯉꯦꯕ
ꯁꯣꯔꯣꯛ ꯃꯄꯥꯟ ꯑꯣꯏꯕꯩꯅꯦ ꯑꯗꯒꯤ ꯑꯩꯈꯣꯏꯒꯤꯁꯤ ꯀꯣꯟꯊꯣꯡ ꯍꯦꯛ ꯊꯣꯛꯈꯤꯕꯗꯅꯦ
ꯑꯥ
ꯗꯤꯖꯜ ꯑꯣꯛꯇꯣꯗꯨꯁꯨ ꯑꯃꯨ ꯈꯥꯝꯖꯜꯂꯦ ꯑꯗꯨꯒꯤ ꯃꯣꯏꯒꯤ ꯊꯧꯗꯣꯛꯀ ꯊꯧꯖꯤꯟꯒ ꯈꯟꯗꯣꯛꯀ ꯈꯟꯖꯤꯟꯒ ꯗꯤꯖꯧꯇꯣ ꯃꯈꯣꯠ ꯌꯥꯝ ꯍꯧꯔꯤꯗꯅ
ꯑꯥ
ꯑꯗꯨꯅꯅꯦ ꯑꯁ ꯄꯨꯡꯂꯥꯡ ꯂꯥꯡꯒꯦ ꯍꯥꯏꯕ ꯑꯩꯀꯣ ꯃꯤ ꯑꯁꯤ ꯑꯩꯈꯣꯏꯒꯤ ꯇꯥꯕꯜ ꯁꯨꯥꯏꯈꯁꯨ ꯃꯥꯟꯗꯀ ꯆꯠꯄ ꯀꯥꯟꯗ ꯒꯥꯔꯤ ꯃꯈ ꯈꯔꯒ ꯇꯥꯗꯕꯁꯦ ꯏ ꯆꯦꯛ ꯆꯤꯛꯄꯣꯏꯒ ꯅꯤꯡꯖꯥꯅꯤ ꯈꯪꯕꯦ
ꯎꯝ ꯕꯟ ꯇꯧꯔꯀꯥꯟꯗ ꯏꯆꯤꯛ ꯆꯤꯛꯑꯝꯒꯅꯤ
ꯑꯁ ꯈꯨ ꯆꯤꯛ ꯑꯝꯅꯤ ꯄꯨꯡꯍꯥꯡ ꯄꯨꯡꯆꯤꯛ
ꯇꯨ ꯏꯁꯩ ꯑꯃꯨꯛ ꯊꯥꯖꯤꯜꯂꯦ
ꯏꯁꯩꯁꯤꯅ ꯖꯤꯝꯗ
ꯀꯣꯛꯄꯨ ꯉꯥꯔꯝꯅꯤꯗ ꯅꯣꯏ ꯌꯣꯗꯣ
ꯉꯥꯎꯋꯤ ꯅꯣꯡ ꯍꯦꯛ ꯉꯥꯟꯕꯗꯩꯀꯣ ꯏꯁꯩ ꯑꯃꯨꯛ ꯈꯣꯡꯉꯤ ꯑꯉꯥꯡ ꯇꯨꯏꯁꯟ ꯇꯧꯔꯤꯗꯨꯁꯨꯀꯣ ꯑꯉꯥꯡ ꯇꯨꯏꯁꯟ ꯂꯋꯦꯒ ꯈꯪꯕꯤꯕ ꯅꯠꯇꯦ ꯏꯁꯩ ꯊꯥꯖꯤꯜꯂꯛꯈꯤꯕꯁꯦꯅꯥ ꯊꯥꯖꯜꯂꯛꯈꯤꯕꯁꯤꯅ ꯑꯗꯒꯤꯅꯤꯅꯦ ꯖꯤꯝ ꯁꯥꯟꯅꯕ ꯀꯥꯡꯒꯨꯁꯤꯅꯅꯦ
ꯑꯩꯈꯣꯏꯒꯤ ꯋꯥꯔꯕꯅꯤꯅ ꯍꯨꯃꯥꯡ ꯇꯥꯔꯗꯤ ꯇꯤꯟ ꯁꯦꯠꯅꯤꯡꯉꯤꯗꯅ
ꯎꯝ
ꯈꯥꯛ ꯇꯤꯟꯁꯤꯅꯅꯦ ꯅꯨꯄꯥꯅ ꯅꯨꯄꯥꯅꯁꯨ ꯈꯔ ꯍꯦꯜꯂꯦ ꯈꯥꯛ ꯇꯤꯟ ꯁꯤꯠꯄꯁꯦ ꯗꯣꯂꯥꯟ ꯃꯊꯛꯁꯤꯗꯒꯤꯀꯣ ꯈꯥꯛ ꯊꯨꯏ ꯁꯦꯠꯈꯤꯕꯁꯤꯅ ꯁꯦꯠꯈꯤꯕꯁꯤꯅ ꯑꯝꯇꫭꯏꯕ
ꯑꯗꯨ ꯍꯥꯏꯌꯨ ꯌꯥꯗ꯭ꯔꯣ ꯑꯦ ꯑꯩꯈꯣꯏ ꯁꯤꯗ ꯂꯩꯔꯤꯁꯦ ꯌꯨꯝꯅꯤ ꯅꯣꯏ ꯅꯥꯇꯤꯟ ꯁꯤꯠꯇꯕꯥꯝꯂꯥꯅ
ꯎꯝ ꯍꯣꯏ ꯃꯣꯏ ꯑꯁꯣꯝ ꯑꯍꯥꯡꯕꯗꯕꯨꯗꯤ ꯁꯤꯠꯆꯖꯕꯅꯦꯕ ꯑꯩꯈꯣꯏꯅꯤꯉꯣꯏꯅꯒ ꯉꯥꯡꯉꯕꯅꯤ ꯊꯤ ꯊꯤꯅ ꯅꫭꯏ ꯀꯣꯅꯦ ꯑꯥ ꯅꯁꯥ ꯅꯎ ꯐꯅꯉꯦꯅ ꯖꯤꯝ ꯁꯥꯟꯅꯕꯗꯤ ꯂꯥꯛꯏ ꯑꯗꯨꯗꯨꯒ ꯑꯗꯨꯒꯨꯝꯕ ꯃꯤꯅ ꯍꯪꯒꯣꯏꯅꯤ ꯍꯪꯒꯣꯏꯔꯣꯏ ꯈꯪꯗꯕ ꯊꯕꯛꯇꯤ ꯌꯥꯝ ꯇꯧꯋꯤꯅꯦ ꯅꯣꯏꯁꯦ ꯌꯥꯝ ꯖꯨꯒꫭꯠ ꯌꯥꯝ ꯆꯥꯇꯤꯅꯦ ꯀꯥꯏꯅ ꯊꯤ ꯊꯤꯅ ꯉꯝꯕꯤꯔꯕꯅꯦꯕ ꯕ ꯌꯥꯗꯦ ꯅꯨꯄꯥ ꯉꯥꯛꯇꯅꯤꯅꯅꯦꯀꯣ ꯃꯣꯏ ꯀꯩꯅꯅꯣꯝꯅꯦ ꯍꯥꯏꯕ
ꯃꯣꯔꯦꯜ ꯌꯥꯎꯗꯕ ꯗꯣ ꯑꯗꯨꯅꯤ
ꯎꯝ ꯑꯗꯣ ꯑꯩꯈꯣꯏꯗꯤ ꯑꯉꯥꯡꯅꯤꯅ ꯃꯨꯛ ꯉꯥꯡꯕꯗꯣ ꯇꯜꯂꯦꯕ
ꯎꯝ
ꯑꯩꯈꯣꯏ ꯑꯩꯈꯣꯏ ꯃꯥ ꯍꯣꯏ ꯑꯩꯈꯣꯏ ꯅꯦ ꯍꯣꯏꯅꯒ ꯉꯥꯡꯉꯕꯅꯦ ꯑꯗꯒꯤ ꯃꯣꯏ ꯃꯇꯧꯒ ꯇꯝ ꯇꯝꯗꯅ ꯈꯣꯢ ꯃꯥꯟꯅꯕꯀꯣ ꯍꯥꯏꯗꯤ
ꯎ
ꯗꯥꯏꯔꯦꯛ ꯉꯥꯡꯕ ꯅꯠꯇꯕ ꯃꯣꯢ ꯃꯇꯧꯒ ꯇꯝ ꯇꯝꯗꯅ ꯀꯔꯤ ꯇꯧꯊꯣꯛꯑꯦꯅ ꯇꯧ ꯁꯥꯢꯅꯣ ꯀꯥꯢꯟ ꯇꯧꯔꯒ ꯏꯍꯦ ꯌꯥꯝ ꯅꯣꯛꯅꯤꯡꯖꯥꯅꯤ ꯁꯤꯅꯤꯃꯥꯒꯤꯒ ꯃꯥꯟꯖꯥꯠꯅꯦ ꯑꯩꯈꯣꯏ ꯃꯥꯅ ꯉꯥꯡꯕꯗ ꯁꯤꯃꯥꯒꯤꯗꯒ ꯃꯤ ꯈꯟꯅꯕꯗꯣ ꯑꯗꯨꯃꯥꯏ ꯇꯧꯋꯦꯕ ꯅꯣꯛꯅꯤꯡꯒ꯭ꯔ ꯖꯥꯅꯤꯍꯦ
ꯍꯟꯗꯛꯀꯤ ꯋꯥꯔꯜ ꯀꯞ ꯂꯧꯒꯗꯕ ꯀꯟꯇ꯭ꯔꯤꯖꯦ
ꯑ
ꯑꯊꯨꯝ ꯐꯥꯏꯅꯦꯜ ꯆꯪꯉꯛꯀꯗꯕꯗ ꯀꯣ
ꯑꯥ
ꯐ꯭ꯔꯥꯟꯁ ꯑꯃꯗꯤ ꯁꯨꯡ ꯁꯣꯏ ꯁꯣꯢꯗ ꯆꯪꯉꯑꯅꯤ
ꯑꯝ
ꯑꯩꯅ ꯁꯨꯝ ꯈꯪꯕꯗ ꯃꯣꯏ ꯁꯨꯝ ꯃꯣꯏꯒꯤ ꯄ꯭ꯂꯦ ꯑꯗꯨꯗꯒꯤ ꯇꯤꯝ ꯀꯥꯡꯕꯨꯗꯣ
ꯎꯝ
ꯌꯥꯝ ꯊꯤꯅ ꯀꯩꯅꯣ ꯏꯁꯇ꯭ꯔꯣꯡ ꯑꯣꯏꯌꯦꯕ
ꯍꯣ ꯍꯣꯏ ꯑꯦꯛꯇꯤꯞ ꯈꯨꯋꯣꯏꯗꯣ ꯉꯔꯥꯡꯒꯤꯒꯗꯣ ꯌꯦꯡꯉꯣꯅꯦ ꯍꯦꯛ ꯍꯧꯕꯒ ꯀꯩꯅꯣ ꯌꯦꯡꯕ ꯌꯥꯝ
ꯍꯟꯗꯛ ꯍꯟꯗꯛꯇꯤ ꯐ꯭ꯔꯥꯟꯁꯀ ꯑꯥꯔꯖꯦꯟꯇꯤꯅꯥꯒ ꯁꯥꯟꯅꯕꯀꯣ ꯐꯥꯏꯅꯦꯜ ꯁꯥꯟꯅꯔꯦ ꯈꯜꯂꯁꯦꯕ ꯐ꯭ꯔꯥꯟ ꯐ꯭ꯔꯥꯟꯁꯅ ꯉꯝꯅꯤ
ꯎꯝ ꯌꯥꯗꯦꯕ ꯑꯗꯨ ꯈꯪꯗꯦꯀꯣ ꯍꯣꯏ ꯇꯦꯛꯇꯤꯛꯁ ꯈꯔ ꯁꯤꯖꯤꯟꯅꯔꯒ ꯇꯧꯈ꯭ꯔꯒꯗꯤ ꯈꯪꯗ꯭ꯔꯦꯀꯣ ꯍꯥꯏꯗꯤ ꯃꯣꯏꯒꯤ ꯃꯤ ꯁꯣꯟ ꯇꯥꯔꯒꯁꯨ ꯕꯣꯜ ꯀꯩꯅꯣ ꯇꯧꯕꯗ ꯂꯩꯗꯥꯢꯅꯦ ꯈꯣꯏꯒꯤ ꯃꯣꯏꯒꯤ ꯇꯦꯛꯅꯤꯛ ꯀꯩꯀꯩ ꯁꯤꯖꯤꯟꯅꯕꯗꯒ ꯂꯩꯗꯥꯏꯅꯦ ꯑꯗꯨꯒꯨꯝꯕ ꯑꯗꯨꯒ ꯑꯥꯔꯖꯦꯟꯇꯤꯅꯥꯅꯒ ꯍꯦꯟꯒ꯭ꯔꯗꯤ ꯈꯪꯗꯦ ꯑꯗꯨꯕꯨ ꯃꯤꯒꯤ ꯑꯣꯏꯅ ꯌꯦꯡꯉꯛꯄ ꯃꯇꯝꯗꯗꯤ ꯐ꯭ꯔꯥꯟꯁꯅ ꯍꯦꯜꯂꯦꯕ ꯇꯤꯛ ꯇꯤꯛ ꯂꯥꯎꯕꯁꯦ
ꯑꯗꯨꯒ ꯁꯨꯃꯥꯏ ꯐꯥꯏꯅꯦꯜꯁꯦ
ꯎꯝ
ꯍꯧꯖꯤꯛꯀꯤ ꯏꯁꯄꯦꯟꯒ ꯄꯣꯔꯇꯨꯒꯜꯒ ꯑꯃ ꯁꯦꯃꯤꯐꯥꯏꯅꯦꯟ ꯇꯥꯔꯕ
ꯎꯝ
ꯐ꯭ꯔꯥꯟꯁꯀ ꯑꯥꯔꯖꯦꯟꯇꯤꯅꯥꯒ ꯑꯃ ꯁꯦꯃꯤꯐꯥꯏꯅꯦꯟ ꯇꯥꯔꯕ
ꯎꯝ
ꯑꯗꯨꯗꯒꯤ ꯊꯣꯏꯔꯛꯄꯗꯣ
ꯎꯝ
ꯑꯗꯨꯗꯩꯗꯤ ꯕꯣꯜ ꯌꯦꯡꯉꯗꯤ ꯕꯣꯜ ꯅꯨꯡꯉꯥꯢꯔꯔꯣꯢ
ꯀꯩꯒꯤ
ꯑꯩ ꯐꯥꯏꯅꯦꯟ ꯁꯥꯟꯅꯕꯗ ꯐꯥꯏꯅꯦꯜ ꯁꯥꯟꯅꯕꯗꯅꯦ ꯂꯤꯡꯕ ꯍꯥꯏꯕꯗꯨꯣ ꯑꯣꯏꯔꯔꯣꯏꯕ
ꯑꯣ
ꯏꯁꯄꯦꯟꯁꯨ ꯍꯟꯗꯛ ꯕꯣꯜ ꯏꯁꯄꯦꯟꯗꯨ ꯍꯗꯛ ꯕꯣꯜ ꯅꯨꯡꯉꯥꯏꯇꯦꯃꯤ ꯌꯦꯡꯕ
ꯑꯦ ꯄꯣꯔꯇꯨꯒꯥꯜꯁꯨ ꯅꯨꯡꯉꯥꯏꯇꯦ ꯑꯗꯨꯒꯤ ꯍꯥꯏꯔꯗꯤ
ꯎꯝ ꯑꯗꯨꯒ ꯄꯣꯔꯇꯨꯒꯜꯒ ꯑꯃꯨꯛ ꯐ꯭ꯔꯥꯟꯁꯀꯁꯦ
ꯎꯝ
ꯑꯦꯌꯨꯔꯣꯞꯄꯤꯌꯟ ꯀ꯭ꯂꯕꯇꯅꯦ ꯃꯣꯏ ꯁꯥꯟꯅꯕꯅꯤꯅꯀꯣ ꯃꯕꯥꯅꯤꯁꯦ ꯐ꯭ꯔꯥꯟꯁꯅꯕꯨꯗꯤ ꯀꯜꯂꯁꯨ ꯄꯣꯔꯇꯨꯒꯜꯒꯤꯅ ꯇꯦꯛꯅꯤꯛ ꯑꯃ ꯂꯩꯌꯦꯕ ꯐ꯭ꯔꯥꯟꯁꯁꯦ ꯀꯃꯥꯏꯅ ꯊꯤꯡꯒꯗꯒꯦꯁꯦ
ꯎꯝ
ꯃꯃꯥꯡꯗ ꯅꯦꯁꯅꯦꯜ ꯂꯤꯛ ꯂꯧꯈꯤꯕ ꯑꯗꯒꯤꯗꯤ ꯌꯨꯔꯣꯄꯤꯌꯥꯟ ꯀ꯭ꯂꯕ ꯂꯧꯈꯤꯕꯗꯣ
ꯎꯝ
ꯀꯩꯅꯣꯁ ꯁꯥꯟꯅꯕꯗꯅꯦꯃꯦ ꯐ꯭ꯔꯥꯟꯁꯇ ꯁꯥꯟꯅꯕꯗ ꯑꯅꯤꯔꯛ ꯊꯣꯏꯈ꯭ꯔꯕꯅꯦꯕ ꯄꯣꯔꯇꯨꯒꯜ
ꯎꯝ ꯈꯪꯗꯦ ꯈꯪꯗꯦ ꯑꯗꯣ ꯍꯟꯗꯛꯀꯤ ꯄꯣꯔꯇꯨꯒꯜꯗꯗꯤ ꯊꯣꯅꯤ ꯁꯣꯜꯂꯤ
ꯑꯦ ꯍꯌꯦꯡꯒꯤ ꯃꯦꯠꯁꯤꯗ ꯈꯪꯉꯅꯤ ꯀꯂꯝꯕꯤꯌꯥꯒ ꯁꯥꯟꯅꯕꯗ
ꯀꯂꯝꯕꯤꯌꯥ ꯀꯩꯁꯨ ꯌꯥꯝꯅ ꯀꯩꯅꯣ ꯇꯧꯕ ꯑꯣꯏꯗꯦ ꯀꯩꯅꯣ ꯂꯤꯡꯕ ꯑꯣꯏꯈꯤꯗꯦ
ꯂꯤꯡꯕ ꯑꯣꯏꯗ꯭ꯔꯁꯨ ꯑꯗꯨꯝ ꯁꯥꯟꯅꯗꯤ ꯁꯥꯟꯅꯩꯗꯅ ꯕꯣꯜꯗꯣ
ꯈꯪꯗꯦ ꯑꯗꯨꯗꯤ ꯑꯩ ꯈꯪꯗꯦ ꯈꯌꯥ ꯀꯩꯗꯧꯗꯦ
ꯍꯣꯏ ꯇꯧꯔꯣ ꯇꯧꯔꯣ ꯑꯩꯁꯨ ꯆꯤꯟꯌꯥ ꯑꯝꯇ ꯁꯦꯡꯗꯣꯛꯎꯒꯤꯒꯦ
ꯌꯥꯍꯧꯗꯤ ꯐꯖꯔꯤꯅꯦ ꯍꯣꯏ ꯍꯣꯏ
ꯍꯣꯏ ꯍꯣꯏ ꯊꯝꯃꯦ ꯊꯝꯃꯦ